ꯍꯜꯂꯣ ꯇꯥꯕ꯭ꯔꯣ ꯁꯦꯡꯕ꯭ꯔꯥ
ꯍꯥ ꯐꯥꯝꯃꯒ ꯂꯩꯌꯦ ꯅꯪꯗꯤ
ꯑꯩꯒꯤ ꯑꯩꯒꯤ ꯈꯣꯟꯖꯦꯜ ꯇꯥꯕ꯭ꯔꯥ ꯍꯥꯏꯕꯅꯦ
ꯎꯝ ꯇꯥꯏꯌꯦ
ꯐꯖꯅ ꯁꯦꯡꯕ꯭ꯔꯥ
ꯀꯔꯤ
ꯑꯩꯒꯤ ꯈꯣꯟꯖꯦꯜ ꯑꯗꯨꯝ ꯁꯦꯡꯅ ꯇꯥꯕ꯭ꯔꯥ ꯍꯥꯏꯕ
ꯎꯝ ꯀꯟꯅ ꯉꯥꯡꯉꯣ
ꯑꯣ ꯆꯥꯛ ꯆꯥꯔꯕ꯭ꯔꯣ
ꯆꯥꯈꯔꯦ ꯂꯣꯏꯔꯦ
ꯊꯦꯜ ꯆꯥꯔꯦ
ꯀꯔꯤ ꯏꯟꯖꯥꯡ
ꯅꯪ ꯀꯔꯤ ꯃꯊꯦꯜ ꯆꯥꯕ꯭ꯔꯥ ꯍꯥꯏꯕꯅꯦ
ꯃꯥꯏꯔꯦꯜ
ꯍꯥꯎꯋꯦꯅꯥ
ꯅꯣꯏꯗꯤ
ꯑꯩꯈꯣꯏꯗꯤ ꯑꯂꯨꯒ ꯈꯥꯃꯦꯟ ꯑꯁꯥꯡꯕꯤꯗꯣ
ꯎꯝ
ꯑꯗꯨꯒ ꯆꯥꯏꯌꯦ
ꯎꯝ ꯍꯥꯎꯌꯦꯅꯦ ꯀꯥꯅꯥ ꯊꯣꯡꯕ꯭ꯔ
ꯑꯩꯅ ꯊꯣꯡꯕꯅꯦ
ꯅꯪꯅ ꯊꯣꯡꯕ ꯍꯥꯎꯕ꯭ꯔꯥ
ꯑꯁ ꯈꯪꯗꯦꯗ
ꯀꯩꯗꯧꯔꯤꯅꯣ ꯅꯪꯗꯤ
ꯐꯝꯃꯥꯒꯥ ꯂꯩꯌꯦ ꯅꯪꯗꯤ ꯑꯩ ꯏꯇꫭꯝꯇ
ꯑꯣ ꯑꯩꯁꯨ ꯑꯃꯨꯛ ꯐꯝ ꯑꯃꯨꯛ ꯂꯦꯞ ꯇꯧꯔꯤ
ꯑꯩ ꯉꯁꯤ ꯊꯋꯥꯏ ꯑꯗꯨꯝ ꯌꯨꯝꯗ ꯂꯩꯒꯅꯤ
ꯑꯣ ꯑꯩꯁꯨ ꯌꯨꯝꯗ ꯂꯩꯒꯅꯤ
ꯑꯥꯎ ꯍꯟꯗꯛ ꯀꯥꯂꯦꯟ ꯁꯨꯇꯤ ꯊꯥꯔꯤꯌꯦ ꯑꯩꯈꯣꯏ ꯀꯣꯂꯦꯖꯇꯣ ꯑꯩꯈꯣꯏꯒꯤꯗꯤ
ꯀꯩ ꯊꯥꯕ꯭ꯔꯣ
ꯀꯥꯂꯦꯟ ꯁꯨꯇꯤ ꯊꯥꯏꯌꯦ
ꯑꯣ ꯑꯣ ꯎꯝ ꯀꯩꯗꯧꯉꯩꯍꯎꯒꯅꯤ
ꯃꯊꯪ ꯊꯥꯗ ꯍꯧꯔꯅꯤ
ꯎꯝ
ꯍꯧꯖꯤꯛ ꯎꯝ ꯑꯥꯎ ꯑꯗꯨꯕꯨ ꯑꯩꯈꯣꯏꯒꯤ ꯈꯛꯇꯅꯦꯗ ꯃꯤ ꯑꯇꯣꯞꯄ ꯅꯧꯅ ꯀꯥꯕꯁꯤꯡꯒꯤꯗꯣ
ꯑꯝ
ꯑꯗꯨꯁꯤꯡꯒꯤꯗꯤ ꯎꯝ ꯍꯌꯦꯡ ꯍꯪꯆꯤꯠꯇꯒꯤ ꯍꯧꯔꯅꯤ ꯑꯩꯈꯣꯏꯗꯤ ꯑꯦꯛꯖꯥꯝ ꯂꯣꯏꯕꯗꯣ
ꯎꯝ
ꯀꯨꯏꯗ꯭ꯔꯤꯕ ꯑꯗꯨꯒꯤ ꯑꯩꯈꯣꯏꯒꯤꯗꯤ ꯀꯥꯂꯦꯟ ꯁꯨꯇꯤ ꯊꯥꯔꯦ
ꯍꯥꯥ
ꯑꯩꯈꯣꯏꯒꯤꯗꯤ ꯑꯦꯛꯖꯥꯝ ꯊꯥꯕꯗꯣ
ꯑꯦꯛꯖꯥꯝ ꯊꯥꯕꯗꯣ
ꯑꯩꯈꯣꯏ ꯁꯦꯃꯤꯁꯇꯔꯒꯤ ꯑꯦꯛꯖꯥꯝ ꯊꯥꯕꯗꯣ
ꯎꯝ
ꯑꯗꯨꯗꯣ ꯂꯣꯏꯕꯗꯣ ꯀꯨꯏꯗ꯭ꯔꯤꯕ ꯑꯗꯨꯒꯤ ꯑꯠ ꯗꯨ ꯂꯣꯏꯔꯒ ꯀꯥꯂꯦꯟ ꯁꯨꯇꯤ ꯊꯥꯕ ꯍꯥꯏꯕꯗꯤ ꯃꯔꯛꯇꯁꯨ ꯀꯩꯅꯣ ꯑꯦ ꯑꯦꯠ ꯁꯦꯃꯤꯁꯇꯔ ꯀꯥꯕꯁꯤꯡꯗꯣ ꯑꯗꯨꯁꯤꯡꯖꯨ ꯑꯦꯛꯖꯥꯝ ꯊꯥꯔꯤꯕ ꯑꯗꯨꯒꯤ ꯀꯥꯂꯦꯟ ꯁꯨꯇꯤ ꯄꯨꯂꯞ ꯊꯥꯗꯣꯛꯄ ꯑꯩꯈꯣꯏꯒꯤ
ꯅꯣꯏ ꯃꯤ ꯌꯥꯝꯕ꯭ꯔꯥ
ꯍꯣꯏ ꯃꯤꯗꯤ ꯌꯥꯝ‌ꯃꯦ ꯑꯩꯈꯣꯏꯒꯤ ꯍꯧꯖꯤꯛ ꯑ ꯊꯥ꯭ꯔꯠꯀꯤꯒ ꯑꯩꯈꯣꯏ ꯐꯤꯞ ꯀꯥꯕꯁꯤꯡꯒꯤꯗꯤ ꯃꯊꯪ ꯊꯥꯗ ꯍꯧꯔꯅꯤ ꯑꯗꯨꯒ ꯅꯧꯅ ꯂꯥꯛꯄꯁꯤꯡꯗꯣ
ꯎꯝ
ꯑꯗꯨꯅ ꯍꯌꯦꯡ ꯍꯪꯆꯤꯠ ꯍꯧꯔꯅꯤ ꯑꯗꯨꯒ ꯎꯝ ꯑꯁꯤꯒꯤ ꯁꯤ ꯊꯥ ꯍꯧꯖꯤꯛ ꯑꯣꯏ ꯑꯣ ꯍꯧꯖꯤꯛ ꯍꯧꯖꯤꯛ ꯑꯦꯠ ꯁꯦꯃꯤꯁꯇꯔꯁꯤꯡ ꯑꯦꯛꯖꯥꯝ ꯊꯥꯔꯤꯕ ꯑꯗꯨꯒꯤ ꯀ꯭ꯂꯥꯁꯔꯨꯝꯗꯨꯁꯨ ꯈꯔ ꯀꯣꯂꯥꯏ ꯇꯧꯕ
ꯎꯝ
ꯑꯗꯨꯒꯤ ꯑꯩꯈꯣꯏꯒꯤꯗꯤ ꯁꯨꯇꯤ ꯊꯥꯔꯦ
ꯍꯪ ꯉꯁꯤ ꯀꯔꯤ ꯊꯕꯛ ꯇꯧꯒꯅꯤ
ꯑꯩꯗꯤ ꯇꯧ ꯊꯕꯛ ꯇꯧꯅꯤꯡꯉꯥꯏ ꯂꯩꯇꯦ ꯌꯨꯝꯗ ꯁꯨꯝ ꯂꯩꯒꯅꯤ ꯉꯁꯤꯗꯤ
ꯅꯣꯏꯒꯤ ꯌꯨꯝꯖꯨ ꯁꯥꯕ꯭ꯔꯣ
ꯁꯥ ꯁꯥꯗꯦꯗ ꯑꯥꯎ ꯁꯥꯗꯤ ꯁꯥꯏ
ꯑꯈꯣꯏꯒꯤ ꯌꯨꯝꯖꯨ ꯁꯥꯕꯅ ꯂꯣꯏꯔꯦ
ꯑꯣ ꯑꯩꯈꯣꯏꯗꯁꯨ ꯁꯥꯏꯌꯦ ꯁꯥꯕꯕꯨꯗꯤ ꯅꯣꯡ ꯇꯥꯕ꯭ꯔꯥ
ꯎꯝ ꯇꯥꯏ
ꯑꯁ ꯑꯩꯈꯣꯏꯗꯗꯤ ꯑꯩꯈꯣꯏꯗꯗꯤ ꯅꯣꯡ ꯇꯥꯗꯦ ꯅꯣꯡꯗꯤ ꯃꯪꯉꯦ
ꯅꯣꯡ ꯇꯥꯔꯗꯤ ꯐꯅꯤ
ꯎꯝ
ꯉꯁꯥꯏ ꯑꯌꯨꯛꯇ ꯅꯣꯡ ꯇꯥꯕ꯭ꯔꯥ ꯅꯣꯏꯔꯣꯝꯗ
ꯍꯨꯡ ꯇꯥꯗꯦ
ꯇꯥꯗꯦ ꯑꯩꯈꯣꯏꯗꯁꯨ ꯇꯥꯗꯦ ꯅꯨꯡꯁꯥ ꯌꯥꯝ ꯀꯜꯂꯦꯀꯣ ꯉꯁꯥꯏ ꯉꯁꯥꯏ ꯑꯌꯨꯛꯇꯣ ꯅꯨꯡꯁꯥ ꯌꯥꯝ ꯀꯜꯂꯤꯀꯣ
ꯎꯪ
ꯑꯩꯈꯣꯏꯗꯁꯨ ꯅꯣꯡ ꯁꯥ ꯌꯥꯝ ꯁꯥꯏ ꯍꯧꯖꯤꯛ ꯑꯥꯁ
ꯅꯪꯗꯤ ꯀꯔꯤ ꯊꯕꯛ ꯇꯧꯔꯤꯕ꯭ꯔꯥ ꯍꯟꯗꯛ
ꯑꯩꯗꯤ ꯊꯕꯥꯛ ꯇꯧꯗꯦꯑꯦ ꯌꯨꯝꯗ ꯂꯩꯌꯦ
ꯑꯣꯑꯣ ꯅꯅꯥꯎ ꯅꯨꯄꯥꯗꯤ
ꯏꯅꯥꯎꯅꯨꯄꯥꯁꯨ ꯂꯩꯌꯦ ꯃꯣꯏꯖꯨ ꯀꯣ
ꯇꯥꯕ꯭ꯔꯥ ꯑꯥꯎ
ꯃꯣꯏꯖꯨ ꯎꯝ ꯁꯦꯃꯤꯁꯇꯔ ꯑꯅꯧꯕ ꯍꯧꯕꯅꯤꯅꯅꯦ ꯀꯥꯕ ꯍꯧꯗ꯭ꯔꯤ ꯋꯥꯠꯂꯤ
ꯑꯣꯑꯣ ꯃꯣꯏ ꯁꯦꯃꯤꯁꯇꯔ ꯑꯅꯧꯕꯁꯤꯡꯗꯣ ꯍꯥꯟꯅ ꯀꯥ ꯀꯥꯒꯗꯕ ꯃꯥꯜꯂꯦ ꯑꯗꯨꯒꯤꯅꯦ ꯇꯨꯡꯗ ꯑꯩꯈꯣꯏ ꯇꯞꯅ ꯑꯃꯨꯛ ꯀꯥꯔꯛꯀꯅꯤ
ꯃꯣꯏꯒꯤꯗꯣ ꯑꯥꯑ
ꯀꯩꯅꯣꯄ꯭ꯔꯣꯒꯥꯝ ꯑꯃꯁꯨ ꯁꯤꯜꯂꯤꯕꯅꯦ
ꯑꯩꯈꯣꯏꯗꯤ ꯁ꯭ꯀꯨꯜꯗꯣ ꯐꯖꯅ ꯆꯠꯇꯦꯗ
ꯂꯥꯞꯄꯅꯤꯅ ꯆꯠꯄ ꯋꯥꯔꯝꯒꯅꯤ
ꯌꯨꯝꯗ ꯑꯗꯨꯝ ꯂꯩꯔꯦꯗ
ꯌꯨꯝꯔꯣꯝꯗꯗꯤ ꯆꯠꯂꯣꯏꯗ꯭ꯔꯥ ꯍꯌꯦꯡ ꯁꯦ ꯈꯪꯗꯦ ꯍꯌꯦꯡꯗꯤ ꯊꯕꯛ ꯂꯩꯒꯗꯕ ꯃꯥꯜꯂꯦ ꯑꯗꯨꯕꯨ ꯍꯥꯏꯕ ꯉꯝꯗꯦꯗ ꯑꯩꯒꯤꯗꯤꯀꯣ ꯑꯩꯒꯤꯗꯤ ꯎꯪ ꯉꯁꯤ ꯁꯤ ꯆꯠꯀꯅꯤ ꯍꯌꯦꯡ ꯁꯤ ꯆꯠꯀꯅꯤ ꯑꯔꯦꯞꯄ ꯑꯃ ꯂꯩꯇꯦ ꯑꯗꯨꯝ ꯂꯩꯔꯗꯤ ꯑꯗꯨꯝ ꯆꯠꯂꯦ ꯂꯩꯇ꯭ꯔꯗꯤ ꯆꯠꯇ꯭ꯔꯦ
ꯈꯨꯗꯛ- ꯈꯨꯗꯛꯇ ꯍꯥꯏꯔꯛꯑꯗꯤꯀꯣ ꯑꯗꯨꯝ ꯆꯠꯄꯅꯤꯅ ꯌꯨꯝꯔꯣꯝꯗꯒꯤ ꯍꯌꯦꯡ ꯈꯪꯗꯦ ꯂꯥꯛꯀꯗ꯭ꯔꯥ- ꯂꯥꯛꯑꯣꯏꯗ꯭ꯔꯥ ꯂꯥꯛꯀꯗꯕꯗꯤ ꯃꯥꯜꯂꯦ ꯑꯗꯨꯒꯤꯅꯦ ꯑꯩꯗꯤ ꯍꯥꯏꯕ ꯉꯝꯗꯦꯗ
ꯍꯤꯟꯖꯥꯡ ꯅꯥꯄꯤ ꯆꯥꯕꯁꯨ ꯆꯥꯕ ꯆꯥꯅꯤꯉꯥꯏ ꯂꯩꯇ꯭ꯔꯗꯤ ꯕꯖꯥꯔꯗ ꯑꯃꯨꯛ ꯊꯣꯛꯑꯒ ꯂꯩꯒꯅꯤ
ꯑꯁ ꯉꯔꯥꯡ ꯈꯛꯇ ꯑꯃꯨꯛ ꯂꯩꯔꯛꯑꯦ ꯑꯩꯗꯤ ꯉꯔꯥꯡ ꯊꯣꯛꯑꯦꯕ ꯕꯖꯥꯔꯗ
ꯎꯪ
ꯈꯥꯃꯦꯟ ꯑꯁꯥꯡꯕꯗꯣ ꯀꯦꯖꯤ ꯑꯅꯤ ꯑꯣꯏꯔꯝꯒꯗ꯭ꯔꯥ ꯈꯪꯗꯦ ꯀꯨꯟꯊ꯭ꯔꯥ ꯄꯤꯌꯦ ꯑꯝ ꯑꯥ ꯃꯥꯑꯥ ꯀꯩꯅꯣꯗꯣ ꯃꯥꯗꯤ ꯁꯥꯡꯗꯦ ꯑꯩꯈꯣꯏꯗꯤ ꯃꯇꯨꯝ ꯃꯇꯨꯝ ꯔꯥꯎꯟ ꯑꯣꯏꯅ ꯌꯥꯝ ꯆꯥꯎ ꯆꯥꯎꯋꯦ ꯑꯗꯩ ꯑꯩꯈꯣꯏ ꯏꯆꯦ ꯏꯕꯥꯅꯤꯅ ꯏꯕꯥꯅꯤ ꯈꯛꯇ ꯆꯥꯕ ꯉꯝꯒꯗ꯭ꯕ ꯏꯕꯥꯅꯤ ꯈꯜꯂꯒ ꯑꯥꯁ ꯑꯗꯨ ꯉꯝꯅꯕ ꯑꯗꯨ ꯉꯝꯅꯕ ꯆꯥꯔꯗꯤ ꯁꯤꯄꯂꯥ ꯀꯦꯖꯤ ꯑꯅꯤꯒꯤ ꯫ ꯄ꯭ꯂꯥꯁꯇꯤꯛꯇꯣ ꯊꯜꯂꯦꯕ ꯑꯗꯣ ꯏꯕꯥꯅꯤꯒꯤ ꯆꯔꯥꯗꯤ ꯫ ꯎꯝ ꯑꯗ ꯑ ꯑꯝ ꯑꯃ ꯑꯃ ꯁꯣꯏꯗꯣꯛꯑꯗꯤ ꯑꯗꯨꯝ ꯆꯔꯥ ꯐꯥꯏꯌꯦꯕ ꯫ ꯑꯗꯨꯒꯤ ꯑꯁ ꯫ ꯌꯥꯝꯅꯗꯤ ꯂꯩꯌꯦ ꯑꯁꯤ ꯆꯥꯔꯗꯤ ꯏꯕꯥꯅꯤꯁꯦ ꯈꯤꯔꯅꯤꯀꯣ ꯍꯥꯏꯔꯒ ꯂꯩꯕꯅꯦ ꯫
ꯅꯣꯏ ꯍꯟꯗꯛ ꯀꯥꯟꯖꯦ ꯔꯤ ꯀꯔꯤ ꯏꯟꯖꯥꯡ ꯆꯥꯕꯔ꯭ꯥ ꯫
ꯎꯝ ꯌꯨꯝꯗꯒꯤ ꯄꯨꯔꯛꯄ ꯁꯧꯒ꯭ꯔꯤꯒꯨꯝꯕ ꯌꯦꯟꯗꯦꯝꯒꯨꯝꯕ ꯫ ꯅꯍꯥꯟ ꯑꯩ ꯆꯠꯄꯗ ꯂꯐꯨꯁꯨ ꯈꯔ ꯄꯨꯔꯛꯑꯦ ꯏꯔꯣꯟ ꯆꯥꯅꯤꯡꯉꯥꯏ꯫
ꯂꯦ ꯎꯝ ꯈꯃꯦꯟꯒꯨꯝꯕ ꯫ ꯀꯨꯕꯤ ꯒꯨꯝꯕ ꯈꯃꯦꯟ ꯑꯈꯥꯕꯗꯣ ꯫
ꯑꯁ ꯑꯩꯗꯤ ꯈꯥꯃꯦꯟ ꯑꯈꯥꯕ ꯆꯥꯗꯦ꯫
ꯈꯃꯦꯟ ꯑꯈꯥꯕ ꯎꯝ ꯃꯣꯔꯣꯛ ꯃꯦꯠꯂꯒ ꯆꯥꯏꯌꯦ ꯫
ꯑꯁ ꯑꯩꯈꯣꯏꯗꯤ ꯆꯥꯗꯦ ꯑꯗꯨꯒꯨꯝꯕ ꯫ ꯍꯟꯗꯛ ꯆꯥꯔꯤꯁꯦ ꯈꯥꯃꯦꯟꯒꯅꯦ ꯫ ꯈꯥꯃꯦꯟꯒ ꯑꯂꯨ ꯆꯥꯕꯅꯦ ꯍꯟꯗꯛꯇꯤ ꯈꯥꯃꯦꯟꯁꯨ ꯌꯥꯝ ꯍꯣꯡꯕꯅꯦ ꯍꯟꯗꯛ ꯫
ꯈꯃꯦꯟꯒ ꯑꯂꯨ ꯉꯥ ꯍꯥꯞꯕꯗꯤ ꯍꯥꯎꯋꯦ ꯫
ꯎꯝ ꯈꯥꯃꯦꯟꯗꯤ ꯍꯣꯡꯉꯦ ꯍꯟꯗꯛ ꯉꯔꯥꯡꯁꯨ ꯑꯃꯨꯛ ꯂꯩꯔꯛꯑꯦ ꯏꯕꯥꯅꯤ꯫ ꯈꯥꯃꯦꯟꯗꯤ ꯂꯦꯞꯄ ꯅꯥꯏꯗ꯭ꯔꯦ ꯏꯕꯥꯅꯤ ꯗꯨꯝ ꯈꯤꯜꯂꯒ ꯊꯝꯃꯦ꯫
ꯎꯝ
ꯅꯣꯏ ꯅꯣꯏꯗꯤ ꯍꯤꯟꯖꯥꯡ ꯅꯥꯄꯤ ꯀꯗꯥꯏꯗ ꯂꯩꯕ꯭ꯔꯥ ꯫ ꯇꯥꯕ꯭ꯔꯥ ꯫
ꯑꯥ ꯍ ꯍꯣꯏ ꯫
ꯅꯣꯏꯗꯤ ꯍꯤꯟꯖꯥꯡ ꯅꯥꯄꯤ ꯀꯗꯥꯏꯗ ꯂꯩꯕ꯭ꯔꯥ ꯕꯖꯥꯔ ꯊꯣꯛꯄ꯭ꯔꯥ ꯫
ꯔꯤ ꯎꯝ ꯇꯥꯏꯌꯦ ꯫
ꯍꯤꯟꯖꯥꯡ ꯅꯥꯄꯤ ꯀꯗꯥꯏꯗ ꯂꯩꯕ꯭ꯔꯥ ꯫
ꯑ ꯕꯖꯥꯔꯗ ꯊꯣꯛꯑꯒ ꯂꯩꯌꯦ ꯫
ꯑꯁꯤ ꯅꯣꯏ ꯃꯐꯝꯗꯒꯤ ꯕꯖꯥꯔ ꯇꯥꯟꯅ ꯂꯥꯛꯄ ꯑꯁꯤꯗ ꯫
ꯍꯨꯝ ꯕꯖꯥꯔ ꯄꯣꯠꯆꯩ ꯌꯣꯟꯐꯝꯗꯣ ꯫
ꯅꯣꯏ ꯅꯣꯏꯔꯣꯝꯗ ꯑꯗꯨꯝ ꯄꯣꯠ ꯆꯩꯩ ꯍꯤꯟꯖꯥꯡ ꯅꯥꯄꯤ ꯑꯗꯨꯝ ꯌꯣꯟꯕ꯭ꯔꯥ ꯫
ꯎꯝ ꯌꯥꯝ ꯌꯣꯟꯗꯦꯕ ꯁꯤꯗꯗꯤ ꯇꯥꯡꯁꯨ ꯇꯥꯡꯕꯒꯤ ꯕꯖꯥꯔ
ꯑꯣ ꯅꯣꯏ ꯅꯣꯏꯔꯣꯝꯗ ꯂꯩꯔꯗꯤ ꯏꯟꯖꯥꯡ ꯅꯥꯄꯤꯗꯣ ꯇꯥꯡꯂꯝꯒꯅꯦꯕ꯫
ꯎꯝ ꯇꯥꯡꯉꯦ꯫
ꯎꯝ ꯄꯩꯁꯥ ꯂꯩ ꯄꯩꯁꯥ ꯂꯩꯔꯗꯤ ꯕꯖꯥꯔꯗ ꯊꯣꯛꯑꯒ ꯑꯗꯨꯝ꯫ ꯌꯥꯝ ꯌꯥꯝ ꯂꯩꯁꯤꯟꯕꯗꯨꯅꯗꯤ ꯐꯕꯅꯤ꯫ ꯃꯆꯤꯠ ꯃꯆꯤꯠ
ꯏꯟꯖꯥꯡꯖꯨ ꯌꯥꯝ ꯌꯣꯟꯗꯦ ꯫ ꯕꯖꯥꯔꯗꯅ ꯈꯔꯒ ꯏꯅꯤꯡꯇꯝꯅ ꯂꯩꯔꯒ ꯂꯩꯕ ꯌꯥꯏ꯫ ꯌꯥꯏꯅ ꯆꯂꯗꯤ꯫
ꯎꯝ ꯍꯤꯟꯖꯥꯡ ꯅꯥꯄꯤꯁꯨ ꯌꯥꯝ ꯇꯥꯡꯈꯠꯈ꯭ꯔꯦ ꯍꯟꯗꯛ ꯑꯁ ꯫
ꯀꯔꯤ
ꯍꯥꯥ
ꯀꯔꯤ ꯍꯥꯏꯔꯥ ꯫
ꯍꯤꯟꯖꯥꯡ ꯅꯥꯄꯤꯁꯨ ꯌꯥꯝ ꯇꯥꯡꯉꯦꯕ ꯍꯟꯗꯛ ꯇꯥꯗꯕ꯭ꯔꯥ
ꯎꯝ ꯇꯥ ꯍꯣꯏ ꯍꯣꯏ
ꯍꯤꯟꯖꯥꯡ ꯅꯥꯄꯤꯁꯨ ꯌꯥꯝ ꯇꯥꯡꯉꯦꯕ ꯍꯟꯗꯛ
ꯑꯩ ꯁꯟꯁꯥ ꯆꯥꯕ꯭ꯔꯕ
ꯍꯤꯟꯖꯥꯡ ꯅꯥꯄꯤ ꯌꯥꯝ ꯇꯥꯡꯉꯦꯕ ꯍꯟꯗꯛ
ꯍꯤꯟꯖꯥꯡ ꯎꯝ ꯑꯃꯥ ꯍꯦꯛꯇ ꯑꯗꯨꯝ ꯂꯩꯔ ꯆꯥ‌ꯏ ꯍꯟꯗꯛꯇꯤ ꯆꯥꯅꯤꯡꯕꯁꯨ ꯂꯩꯇꯦꯗ ꯅꯨꯡꯁꯥꯅ ꯁꯥꯕꯗꯣ ꯍꯤꯟꯖꯥꯡ
ꯆꯥꯅꯤꯡꯕ ꯄꯣꯛꯇ꯭ꯔꯦ
ꯍꯤꯟꯖꯡ ꯅꯄꯤ ꯀꯣꯏꯗꯣ
ꯍꯣꯏ ꯑꯁ ꯍꯤꯟꯖꯥꯡ ꯅꯥꯄꯤꯖꯨꯀꯣ ꯁꯥꯃꯟꯕꯒꯤ ꯊꯝꯕ ꯌꯥꯗꯦ ꯃꯇꯣꯝꯗ ꯑꯗꯨꯝ ꯃꯇꯣꯝꯗ ꯑꯗꯨꯝ ꯀꯩꯅꯣ ꯄꯠ ꯇꯠꯇꯦꯕ
ꯎꯝ
ꯑꯗꯨꯏ ꯀꯨꯏꯅ ꯊꯝꯕ ꯌꯥꯗꯦ ꯏꯕꯥꯟꯅꯤ ꯑꯩꯈꯣꯏꯗꯤ ꯑꯏꯪꯕ ꯃꯥ ꯐꯝ ꯊꯝꯅꯤꯡꯉꯥꯏꯁꯨ ꯂꯩꯇꯦ ꯍꯥ
ꯕꯖꯥꯔꯗ ꯊꯣꯛꯑꯒ ꯂꯩꯕ ꯆꯠꯁꯦ ꯍꯤꯟꯖꯥꯡ ꯅꯥꯄꯤ ꯈꯣꯏꯗꯣ
ꯍꯣꯏ ꯑꯁ ꯌꯥꯝ ꯂꯩꯁꯤꯜꯂꯁꯨ ꯀꯣ
ꯎꯝ
ꯅꯨꯡꯁꯥ ꯁꯥꯕꯅꯤꯅ ꯑꯗꯨꯝ ꯄꯨꯝꯔꯒ ꯑꯗꯨꯝ ꯃꯊꯟꯗ ꯀꯦꯡꯉꯦꯕ ꯑꯗꯨꯒꯤ ꯐ꯭ꯔꯤꯁ ꯀꯨꯝꯕ ꯂꯩꯔꯗꯤꯀꯣ ꯈꯔ ꯀꯨꯏꯅ ꯊꯝꯕ ꯌꯥꯒꯅꯤꯕ ꯍꯥꯏꯗꯤ ꯁꯥꯕꯅꯤꯅ ꯍꯤꯟꯖꯥꯡ ꯅꯥꯄꯤꯁꯨ ꯊꯝꯕ ꯌꯥꯗꯦꯗ
ꯍꯤꯟꯖꯥꯡ ꯅꯄꯤꯁꯨ ꯆꯥꯅꯤꯡꯕ ꯂꯩꯇꯦꯗ ꯍꯟꯗꯛ ꯀꯥꯟꯁꯦ
ꯎꯝ ꯆꯥꯅꯤꯡꯕ ꯄꯣꯛꯇꯦꯗ ꯍꯟꯗꯛ ꯁꯤ ꯆꯥꯅꯤꯡꯉꯦ ꯍꯥꯏꯕ ꯂꯩꯇꯦ ꯑꯔꯩ ꯑꯔꯩꯕꯗꯣ ꯑꯗꯨꯝ ꯊꯣꯡꯖꯟꯕꯅꯦ
ꯎꯝ ꯎꯝ ꯎꯝ ꯍꯣꯔꯦꯟ ꯁꯤꯡ ꯁꯤꯡꯖꯨꯒ ꯏꯔꯣꯝꯕ ꯆꯥꯁꯦ
ꯅꯣꯏꯔꯣ
ꯎꯝ ꯅꯣꯏꯗ ꯂꯥꯛꯀꯦꯕ
ꯑꯁꯦꯡꯕꯒꯤꯔꯥ
ꯎꯝ
ꯂꯥꯛ ꯑꯣꯅꯦ
ꯑꯍꯥꯎꯕ ꯊꯣꯡꯉꯝꯃꯣ
ꯍꯣꯏ ꯑꯍꯥꯎꯕꯗꯤ ꯂꯩꯇꯦꯗ ꯅꯪꯅ ꯄꯨꯔꯛꯒꯗꯣꯏꯅꯦ
ꯆꯛꯀꯥ ꯁꯤꯡꯖꯨꯔꯣ
ꯌꯥꯏꯌꯦ
ꯀꯔꯤ ꯄꯨꯔꯥꯛ ꯎꯔꯣ
ꯍꯩꯒꯨꯝꯕ ꯂꯩꯔꯗꯤ ꯄꯨꯔꯛꯑꯣ
ꯑꯩ ꯑꯪꯒꯨꯔꯒꯨꯝꯕ ꯁꯦꯝꯒꯨꯝꯕ ꯄꯨꯔꯛꯀꯦ
ꯂꯩꯕ꯭ꯔꯥ
ꯄꯨꯟꯗꯕꯁꯨ ꯀꯨꯏꯔꯦ ꯄꯨꯟꯁꯦ
ꯑꯥꯎ
ꯑꯁ ꯏꯃꯥꯟꯅꯕꯤꯁꯤꯡꯁꯨ ꯄꯨꯟꯗꯕ ꯀꯨꯏꯔꯦ
ꯌꯨꯝꯅ ꯂꯩꯃꯜꯂꯁꯨ ꯕꯣꯔꯤꯡ ꯌꯥꯝ ꯆꯨꯋꯦꯗ
ꯍꯣꯏ ꯃꯁꯥ ꯃꯁꯥꯒꯤ ꯂꯝꯕꯤ ꯂꯣꯏꯅꯥ ꯂꯩꯕꯅꯤꯅ ꯇꯣꯉꯥꯟ ꯇꯣꯉꯥꯟꯅ ꯂꯣꯏ ꯂꯩꯅꯈ꯭ꯔꯦ
ꯎꯝ
ꯄꯥꯎꯁꯨ ꯄꯥꯛ ꯐꯥꯎꯅꯕ ꯉꯝꯗ꯭ꯔꯦ